ꯑꯥ
ꯍꯜ ꯍꯣ
ꯑꯃꯗꯣ ꯇꯨꯝꯈ꯭ꯔꯕ꯭ꯔꯣ
ꯀꯟ
ꯑꯩꯈꯣꯏꯅꯤꯒꯤ ꯑꯩꯈꯣꯏꯅꯤꯒꯤ ꯌꯥꯔꯕꯅꯤꯅ ꯇꯨꯝꯈ꯭ꯔꯣ ꯍꯥꯏꯔꯣ
ꯌꯉꯣꯟꯁꯨ ꯇꯧꯕ ꯌꯥꯏꯅꯤꯅ
ꯎꯝ ꯃꯥꯅꯤ ꯋꯥꯔꯤ ꯏꯂ ꯂꯩꯗꯦꯅꯦ ꯎꯝ
ꯁꯤꯁꯤꯡ ꯁꯤꯁꯤꯡ ꯐꯠꯇꯕꯅꯤꯅꯀꯣ ꯉꯁꯤ ꯋꯥꯔꯤ ꯁꯥꯅꯤꯡꯉꯥ ꯂꯩꯇꯦ
ꯎꯝ
ꯉꯁꯤꯁꯨ ꯀꯩꯅꯣ ꯄꯥꯏꯗꯕ꯭ꯔꯥ
ꯎꯝ ꯄꯥꯏꯗꯔꯦ ꯌꯥꯝ ꯇꯟꯈ꯭ꯔꯦ ꯑꯈꯣꯏꯁꯨ
ꯎꯝ ꯑꯗꯣ ꯀꯔꯤ ꯇꯧꯁꯤꯔꯣ ꯑꯩꯁꯦ ꯈꯪꯗ꯭ꯔꯦꯅꯦ ꯉꯁꯤ ꯅꯨꯡꯗꯥꯡꯁꯦ ꯐꯖꯅ ꯈꯟꯕ ꯇꯥꯔꯦ ꯀꯔꯤ ꯇꯧꯁꯤꯔ
ꯈꯜꯂꯣ ꯈꯜꯂꯨ
ꯑꯗꯣ ꯅꯣꯏꯁꯨ ꯈꯔ ꯍꯥꯏꯔꯛꯑꯣꯅꯥ
ꯎꯝ ꯑꯥꯗꯁꯨ ꯂꯥꯞꯃꯟꯕꯀꯣ ꯆꯠꯂꯗꯤ ꯀꯩꯅꯣ ꯇꯧꯕꯁꯨ ꯋꯥꯔꯦꯅ ꯑꯩꯈꯣꯏ ꯀꯩꯅꯣꯒꯨꯝꯕ ꯆꯠꯊꯣꯛꯅꯤꯡꯕ ꯇꯣꯔꯅꯥꯃꯦꯟꯒꯨꯝꯕ ꯂꯩꯕꯗꯨꯁꯨ
ꯌꯥꯏ ꯌꯥꯏ ꯑꯗꯨꯁꯨꯝ ꯂꯩꯔꯁꯨ ꯌꯥꯏ
ꯀꯔꯤꯅ ꯐꯥꯒꯗꯔꯣ ꯈꯪꯗꯦ
ꯌꯥꯝ ꯍꯩꯕ ꯅꯠꯇ꯭ꯔꯣ ꯅꯣꯏ
ꯑꯩꯈꯣꯏ ꯀꯥꯏꯗ ꯍꯩꯕ ꯍꯩꯗꯤꯅꯦ ꯑꯩꯈꯣꯏꯗꯤ
ꯂꯩꯔꯣ ꯂꯩꯔꯣ
ꯑꯃꯨꯛ ꯍꯣꯡꯂꯛꯂꯒ ꯌꯥꯝ ꯋꯥꯒꯗ꯭ꯔꯥ ꯑꯃꯨꯛ ꯈꯟꯕ ꯀꯣ
ꯌꯥꯝ ꯋꯥ ꯋꯥꯕ ꯊꯕꯛ ꯁꯨꯅꯤꯡꯉꯦ ꯍꯥꯏꯕ ꯅꯠꯇꯔꯣ ꯅꯪ
ꯍꯣꯏ ꯑꯗꯨꯕꯨꯗꯤ ꯑꯣꯏꯌꯦ ꯑꯗꯣ ꯄꯩꯁꯥꯗꯨ ꯅꯪꯁꯨ ꯈꯔ ꯈꯜꯂꯣꯅ ꯁꯤꯗꯗꯤ ꯀꯩꯅꯣ ꯌꯥꯝꯕꯀꯣ ꯑꯥꯗꯗꯤ ꯄꯩꯁꯥꯁꯨ ꯌꯥꯝꯃꯦꯕ ꯕꯅꯥ ꯁꯨꯝꯕ ꯆꯪꯉꯦ ꯍꯥꯏꯔꯁꯨ
ꯋꯥꯅꯤꯒꯤ ꯕꯣꯅꯁꯁꯨ ꯄꯤꯍꯥꯏ ꯃꯣꯏꯁꯨ
ꯎꯝ ꯈꯪꯗ꯭ꯔꯦ ꯀꯔꯤ ꯇꯧꯁꯤꯔꯥ
ꯃꯣꯏꯅ ꯍꯥꯏꯕꯗꯤ ꯂꯤꯁꯤꯡ ꯀꯨꯟ ꯍꯦꯟꯅ ꯐꯪꯉꯅꯤ ꯀꯩꯅꯣ
ꯁꯨꯕ ꯋꯥꯗꯤ ꯅꯪꯁꯨ ꯐꯪꯉꯦꯅ ꯑꯩꯁꯦ ꯎꯕ ꯃꯤꯔꯥ ꯅꯠꯇꯕ꯭ꯔꯥ ꯍꯥꯏꯕꯗꯣ
ꯋꯥꯒꯅꯤꯗꯥ ꯅꯪꯁꯨ
ꯌꯥꯝ ꯇꯞꯄꯥꯗꯤ ꯅꯠꯇꯦꯗꯥꯅ
ꯎꯝ ꯎꯝ
ꯃꯣꯏꯗꯤ ꯆꯦꯜꯂꯒ ꯂꯧꯕꯅꯤ
ꯑꯗꯨ ꯍꯥꯏꯕ꯭ꯔꯥ
ꯎꯝ
ꯈꯔ ꯀꯨꯏꯅ ꯂꯩꯔꯗꯤ ꯑꯩꯈꯣꯏꯁꯨ ꯑꯗꯨꯝ ꯍꯩꯌꯦꯅ ꯑꯗꯨꯗ ꯍꯧꯖꯤꯛ ꯅꯣꯏ ꯂꯩꯕꯗꯨ ꯁꯨ ꯐꯥꯔꯁꯇꯥ ꯂꯥꯛꯄꯒꯤ ꯍꯩꯇꯕꯗꯣ ꯍꯧꯖꯤꯛꯇꯤ ꯂꯣꯏ ꯃꯐꯝ ꯌꯦꯡꯗꯕꯤꯗꯁꯨ ꯂꯧꯕ ꯌꯥꯔꯦꯅ
ꯎꯝ ꯑꯗꯨꯅ ꯍꯧꯖꯤꯛꯇꯤ
ꯃꯤꯠ ꯎꯏꯁꯤꯜꯂꯒꯁꯨ
ꯇꯧꯔꯕꯅꯦ ꯑꯩꯗꯤ ꯌꯦꯡꯕꯨ ꯌꯦꯡꯗꯔꯦꯗꯥ ꯇꯥꯛ ꯇꯥꯛ ꯄꯥꯏꯔꯒ
ꯑꯗꯨꯃꯥꯏꯗꯤ ꯑꯣꯏꯔꯛꯀꯅꯤꯗꯅ ꯑꯥꯗꯁꯨ ꯅꯧꯔꯤꯉꯩꯗꯗꯤ ꯀꯩꯅꯣ ꯇꯧꯒꯅꯤ ꯍꯥꯏꯕꯕꯨ
ꯍꯥꯏꯔꯛꯀꯅꯤ ꯍꯥꯏꯔꯛꯀꯅꯤ ꯁꯨꯕꯨ ꯁꯨꯔꯗꯤ ꯍꯥꯏꯔꯛꯀꯅꯤꯗ
ꯑꯗꯣ ꯀꯩꯗꯧꯁꯤꯔꯥ ꯈꯪꯗ꯭ꯔꯦ ꯑꯩꯁꯦ
ꯃꯗꯨꯗꯤ ꯌꯥꯔꯗ꯭ꯔꯣ ꯃꯈꯥ ꯀꯥꯏꯔꯤꯗꯣ
ꯑꯪꯊꯟꯗꯦ ꯃꯥꯁꯨ ꯑꯥꯗꯗꯤ ꯈꯔ ꯂꯥꯞꯄ ꯄꯩꯁꯥꯒꯤꯗꯤ ꯈꯔ ꯐꯕ ꯁꯤꯅ ꯑ ꯂꯣꯏꯔꯦ ꯉꯁꯤ ꯈꯛꯇ ꯃꯣꯔꯣꯛ ꯃꯦꯄ ꯑꯃꯨꯛ ꯆꯥꯕꯀꯣ ꯑꯩꯈꯣꯏꯁꯨ ꯕꯩꯁꯥ ꯂꯩꯗꯕꯅꯤꯅ
ꯃꯣꯔꯣꯛ
ꯆꯥꯛ ꯆꯥꯗ꯭ꯔꯗꯤ ꯆꯞ ꯆꯥꯗ꯭ꯔꯗꯤ ꯉꯝꯗꯕ ꯃꯤꯗꯣ ꯍꯧꯖꯤꯛꯀꯥꯟꯗꯤ ꯄꯨꯡ ꯑꯅꯤ ꯃꯈꯥꯏ ꯑꯗꯨꯒꯨꯝꯕꯗꯅ ꯆꯥꯔꯕꯅꯦ
ꯎꯝ
ꯍꯟꯗꯛꯁꯦ ꯂꯤꯁꯤꯡ ꯑꯍꯨꯝ ꯄꯤꯕꯗꯣ ꯑꯩꯁꯨ ꯂꯤꯁꯤꯡ ꯑꯅꯤꯗꯤ ꯀꯩꯅꯣ ꯇꯧꯕ ꯂꯤꯁꯤꯡ ꯑꯃꯈꯛꯇ ꯑꯩꯒꯤꯗꯣ ꯊꯥꯕꯅꯤ
ꯍꯥꯥ
ꯀꯥꯏꯗꯩ ꯄꯩꯁꯥ ꯄꯥꯠ ꯆꯥꯅꯉꯥꯏ ꯄꯩꯁꯥ ꯄꯤꯕꯗꯣ ꯂꯩꯔꯝꯃꯤꯅꯦ ꯅꯪ ꯄꯩꯁꯥ ꯂꯩꯇꯦ ꯄꯩꯁꯥ ꯂꯩꯇꯦ ꯀꯥꯏꯅ
ꯍꯧꯖꯤꯛꯇꯤ ꯄꯤꯗ꯭ꯔꯤꯗꯅ ꯅꯍꯥꯟꯒꯤꯗꯣ ꯑꯗꯨꯝ ꯃꯔꯝ ꯂꯩꯕꯒꯤ ꯁꯤꯖꯤꯟꯕꯒꯤꯅꯦ ꯑꯗꯨꯝ ꯑꯩꯅ ꯂꯤꯁꯤꯡ ꯑꯃꯈꯛꯇ ꯊꯥꯕꯅꯦ ꯍꯥꯏꯕꯗꯣ ꯂꯤꯁꯤꯡ ꯑꯅꯤꯗꯤ ꯀꯩꯅꯣ ꯑꯩꯈꯣꯏ ꯅꯍꯥꯟ ꯆꯠꯄꯗꯨꯗ ꯐꯨꯔꯤꯠ ꯑꯃ ꯂꯩꯕꯗꯣ ꯑꯗꯨꯁꯨ ꯆꯥꯛꯀꯤ ꯄꯩꯁꯥꯗꯒꯤ ꯂꯧꯕꯅꯤꯅꯦ ꯑꯗꯨꯒ ꯂꯤꯁꯤꯡ ꯑꯃꯁꯨ ꯊꯥꯅꯤꯉꯥꯏ ꯂꯩꯕꯒꯤ ꯑꯩꯅ ꯊꯥꯈꯤꯕ ꯃꯤꯗꯨ
ꯑꯗꯨꯅꯤ ꯃꯣꯏꯗꯤ ꯑꯁ ꯍꯣꯏꯗꯤ ꯌꯥꯗꯦꯅꯦꯍꯦ
ꯐꯨꯔꯤꯠꯗꯤ ꯂꯧꯕꯤꯔꯦ ꯄꯤꯅꯤꯡꯉꯥꯏꯒꯤ ꯎꯝ ꯀꯩꯅꯣ ꯇꯧꯈ꯭ꯔꯦꯅꯦ
ꯄꯤꯗ꯭ꯔꯤꯗ ꯄꯤꯗ꯭ꯔꯤꯉꯩꯗꯒꯤ ꯀꯩꯅꯣ ꯇꯧꯔꯦꯅꯦ ꯀꯣꯛꯅꯔꯦꯅꯦ
ꯊꯥꯒ꯭ꯔꯣꯅꯦ ꯀꯩꯅꯣ ꯑꯁ ꯂꯩꯕꯤꯔꯒ
ꯊꯥꯅꯕꯗꯣ ꯃꯣꯏ ꯂꯣꯀꯦꯁꯟꯗꯣ ꯀꯩꯅꯣ ꯇꯧꯈ꯭ꯔꯕ ꯑꯗꯨ ꯈꯛꯇ ꯊꯥꯕꯁꯨ ꯃꯃꯟꯒ ꯄꯤꯕꯅꯦ ꯄꯩꯁꯥ ꯄꯥꯝꯃꯣꯏꯗꯅ ꯊꯥꯕꯤꯔꯗꯤ ꯉꯥꯔꯤꯒꯨꯝꯕ ꯂꯩꯕꯤꯔꯒ ꯊꯥꯕꯤꯒꯦ ꯇꯧꯕꯅꯤ
ꯃꯣꯏ ꯉꯥꯔꯤ ꯆꯥꯕ ꯍꯩꯕ꯭ꯔꯅꯦ
ꯍꯩꯗ ꯑꯩꯈꯣꯏꯒ ꯆꯞ ꯃꯥꯟꯅꯕꯅꯦ ꯀꯩꯅꯣ ꯖꯥꯠ ꯇꯣꯡꯉꯥꯜꯂꯦ ꯃꯅꯤꯄꯨꯔꯒꯤ ꯅꯠꯇꯦ ꯍꯥꯏꯕ ꯈꯛꯅꯦ ꯑꯗꯨꯝ ꯑꯩꯈꯣꯏꯒ ꯃꯥꯟꯅꯕꯅꯤ
ꯑꯩꯗꯤ ꯑꯩꯗꯤ ꯃꯅꯤꯄꯨꯔꯗ ꯂꯩꯕ ꯉꯥꯛꯇꯔꯣꯏ ꯈꯟꯕꯅꯤ ꯉꯥꯔꯤ ꯆꯥꯔꯤꯁꯦ
ꯎꯝ ꯅꯠꯇꯦ ꯃꯣꯏꯁꯨ ꯑꯗꯨꯝ ꯆꯥꯕ ꯍꯩ ꯑꯩꯁꯨ ꯑꯗꯨꯃꯥꯏꯟ ꯈꯟꯕꯅꯦ ꯉꯔꯤꯗꯤ ꯃꯅꯤꯄꯨꯔꯒꯤ ꯄꯣꯠꯅꯤꯅꯀꯣ
ꯉꯥꯔꯤ ꯊꯨꯝꯌꯥꯛꯄꯤ ꯑꯗꯨꯒꯨꯝꯕꯗꯣ ꯂꯣꯏ ꯆꯥꯏꯅ
ꯅꯪꯁꯨ ꯑꯩꯒꯤ ꯃꯥꯡꯗ ꯍꯥꯏꯔꯦ ꯍꯥꯏꯕ ꯋꯥꯈꯛꯇꯅꯦ ꯑꯩꯁꯨ ꯈꯪꯉꯦ ꯅꯪ ꯅꯪ ꯑꯗꯨꯒꯨꯝꯕꯗꯨꯕꯨ ꯖꯥꯠ ꯃꯥꯅꯗꯕꯨ ꯍꯥꯏꯅ ꯈꯜꯂ ꯂꯩ ꯍꯥꯏꯕꯗꯣ ꯑꯩꯁꯨ ꯈꯪꯉꯤꯗ ꯑꯩ ꯃꯥꯡꯗ ꯍꯥꯏꯗꯕ ꯈꯛꯇꯅꯤꯅꯦ
ꯑꯩꯗꯤ ꯈꯟꯗꯦꯕ ꯑꯗꯨꯗꯤ
ꯎꯝ
ꯑꯣ ꯑ ꯀꯩꯅꯣ ꯑꯃꯨꯕ ꯀꯥꯡꯕꯨꯁꯤꯡꯁꯤꯗꯤ ꯐꯜꯂꯦ ꯍꯥꯏꯕꯒꯤ ꯋꯥꯗꯨꯗꯤ
ꯊꯟꯗꯦ ꯅꯣꯠꯔꯤꯁ
ꯑꯁ ꯍꯥꯏꯕꯗꯤ ꯂꯩꯗꯅ ꯁ꯭ꯋꯥꯏꯗꯒꯤꯗꯤ ꯈꯔ ꯀꯩꯅꯣ ꯇꯧꯔꯤꯗꯅ
ꯎꯝ ꯉꯡꯗꯤ ꯉꯡꯅꯤꯡꯔꯥꯝꯒꯅꯤ
ꯎꯝ
ꯃꯍꯥꯛꯅꯁꯨ ꯄꯥꯒꯗꯕ ꯅꯠꯇꯕꯅꯤꯅ
ꯑꯦ
ꯉꯡꯅꯤꯡꯗꯦ ꯉꯡꯅꯤꯡꯗꯦ ꯎꯝ
ꯋꯥꯔꯦꯗ
ꯍꯥꯏ
ꯃꯄꯥꯟꯗ ꯂꯩꯕ꯭ꯔꯣ ꯀꯥꯏꯗꯅꯣ
ꯃꯅꯨꯡꯗꯅꯦ ꯐꯖꯅ ꯇꯥꯗ꯭ꯔꯣ ꯑꯩꯒꯤ ꯀꯣꯟꯁꯦ
ꯇꯥꯏꯗ ꯃꯅꯨꯡꯗ ꯑꯣꯏꯔꯗꯤ ꯅꯣꯏꯒꯤ ꯃꯤꯁꯤꯡꯗꯤ
ꯃꯄꯥꯟꯗ
ꯑ
ꯐꯖꯅ ꯈꯜꯂꯣ ꯐꯖꯅ ꯈꯜꯂꯣ
ꯈꯪꯗ꯭ꯔꯦ ꯀꯔꯤ ꯇꯧꯔꯁꯤꯔ ꯀꯔꯝꯕꯅ ꯐꯒꯗꯔꯥ ꯑꯃꯗꯤ ꯈꯤꯇꯪ ꯍꯥꯏꯕꯤꯌꯣꯅ
ꯈꯪꯗꯔꯦꯗꯥ ꯑꯩꯁꯨ
ꯄꯩꯁꯥꯒꯤ ꯍꯥꯏꯔꯗꯤ ꯍꯧꯖꯤꯛꯅ ꯈꯔ ꯐꯕꯀꯣ ꯑꯗꯨꯕꯨ ꯂꯩꯐꯝ ꯀꯩ ꯀꯩꯅꯣ ꯍꯥꯏꯔꯗꯤ ꯅꯛꯄꯗꯅ ꯈꯔ ꯐꯕ ꯑꯥꯗ ꯆꯠꯂꯗꯤ ꯂꯥꯛꯂꯔꯣꯏꯅꯦ
ꯑꯝ
ꯅꯣꯡꯃꯒꯨꯝꯕ ꯈꯛꯇ ꯏꯁꯄꯣꯔꯠ ꯑꯣꯏꯅ ꯌꯦꯡꯁꯦ ꯍꯥꯏꯔꯗꯤ ꯑꯗꯨꯗ ꯨꯝꯕꯈꯛ ꯂꯥꯛꯀꯅꯤ
ꯑꯗꯨ ꯂꯥꯛꯄꯁꯨ ꯍꯟꯕ ꯀꯩꯅꯣ ꯇꯧꯕ ꯍꯥꯏꯔꯗꯤ ꯌꯥꯝ ꯄꯩꯁꯥ ꯇꯤꯡꯕꯅꯤꯅꯦ ꯂꯗꯥ ꯌꯥꯃꯒ
ꯎꯝ ꯆꯪꯣꯗꯤ ꯇꯤꯟꯗꯔꯅꯤ ꯀꯁꯥꯗꯤ ꯄꯥꯅꯦ ꯂꯩꯏꯔ ꯇꯥꯁꯨ ꯇꯅꯤ ꯁꯥ